ꯍꯜꯂꯣ ꯍꯥꯎ
ꯑꯣꯏꯅꯣ
ꯁꯨꯝ ꯂꯩꯔꯝꯃꯤꯅꯤ ꯈꯪꯗꯦ
ꯎ ꯀ꯭ꯂꯥꯁ ꯍꯥꯡꯂꯛꯑꯦ ꯑꯆꯥꯄꯣꯠ ꯆꯥꯏ ꯍꯧꯖꯤꯛ
ꯎꯝ ꯐꯅꯥꯒ ꯂꯩꯒꯦ
ꯍꯀ ꯇꯂꯦ ꯑꯦꯦ
ꯎ ꯀꯩꯗꯧꯔꯦ ꯋꯥ ꯅꯃꯥꯟꯅꯕꯤ ꯀꯀꯥꯏ ꯆꯠꯈ꯭ꯔꯦ
ꯈꯪꯅꯦꯦ ꯃꯄꯥꯟ ꯊꯣꯛꯈꯤꯕꯅꯦ
ꯎ ꯇ ꯆ ꯂꯣꯏꯗ꯭ꯔꯣ
ꯍꯣꯏꯣꯏꯉ ꯌꯥ ꯆꯀꯅꯤ
ꯍ
ꯀꯩꯉꯣꯄ꯭ꯔꯛ
ꯁ ꯊꯗ ꯑꯩ ꯆꯄꯅꯝ ꯆ ꯌꯥꯝ ꯍꯥꯎꯕ
ꯀꯩ ꯆ ꯐꯅꯣ
ꯑꯪꯖ
ꯃꯡ ꯈꯪꯗꯕ ꯆꯆꯥꯄ ꯆꯥ ꯍꯥꯏꯔꯤꯕꯗꯣ ꯍꯥꯎꯋꯦ
ꯎꯝ ꯍꯥꯎꯋꯦ ꯁꯤ ꯅꯪ ꯌꯥꯝ ꯆꯥꯍꯟꯅꯤꯡꯉꯤ
ꯍꯥꯏꯔꯛꯑꯣ ꯃꯃꯤꯡꯗꯤ
ꯐꯩ ꯑꯆꯥꯄꯣꯠ ꯂꯣꯟꯃꯤꯅꯣꯁꯨ ꯐꯪꯗꯦ ꯌꯥꯝ ꯍꯥꯎꯕꯗꯤ ꯍꯥꯎꯋꯦ
ꯎꯝ ꯦꯃꯤꯗꯦꯜ ꯀ꯭ꯂꯥꯁ ꯌꯥꯎꯤꯔꯛꯣ
ꯎꯝ ꯌꯥꯕ ꯌꯥꯦ
ꯆꯪꯔꯣ
ꯎꯨꯡꯃꯌꯥ
ꯑꯩꯗꯤ ꯌꯥꯎꯔꯤꯅꯤꯅ ꯅꯪ ꯌꯥꯎꯁꯨ ꯌꯥꯔꯣꯏꯗꯒꯗꯤ ꯌꯥꯎꯅꯤ ꯍꯟꯖꯤꯟꯕ ꯏ ꯕꯦꯝꯅꯤ
ꯎꯝ ꯍꯪꯒꯦꯅꯦ ꯄ꯭ꯔꯤꯟꯁꯤꯄꯥꯜꯅꯦꯅ ꯇꯧꯔꯁꯦ ꯏꯃꯥꯟꯅꯕꯤ ꯑꯃ ꯂꯩꯌꯦ
ꯎꯝ
ꯎ ꯃꯥꯥꯡꯅꯦ ꯃꯟꯅꯦ
ꯀꯩꯗꯧꯔꯤꯕ
ꯑ ꯐꯣꯟ ꯌꯦꯡꯉꯒ ꯂꯩꯌꯦꯦ ꯑꯩꯅ ꯁꯨꯝ ꯍꯤꯞꯄꯤ ꯍꯤꯞꯄꯤ ꯅꯠꯇꯦ ꯐꯣꯟ ꯀꯃꯤ ꯍꯥꯏ ꯇꯥꯏ
ꯉꯔꯥꯡꯒ ꯋꯦꯗꯔ ꯈꯔ ꯅꯨꯡꯉꯥꯏ ꯃꯥꯜꯂꯦꯀꯣ ꯅꯨꯡꯁꯤꯠ ꯁꯤꯠꯂꯦꯀꯣ
ꯑ ꯍꯅꯨ ꯑ ꯃꯜ ꯅꯣꯡ ꯊꯤꯛꯂꯤ ꯊꯤꯛꯂꯤ ꯆꯨꯕꯅꯤꯅ ꯅꯨꯡꯁꯤꯠ ꯏꯡ ꯈꯔ ꯂꯥꯛꯑꯦꯅ ꯍꯥꯏꯗꯤ ꯉꯔꯥꯡꯒ ꯅꯍꯥꯟꯒꯗꯤ ꯎꯝ ꯅꯣꯡꯃꯪꯒꯤ ꯇꯧꯔꯒ ꯑꯣꯝ ꯆꯥꯛ ꯆ ꯑꯩꯗꯅ ꯣꯏ ꯍꯧꯖꯤꯛ ꯑꯝ ꯆꯥꯛ ꯇꯥꯛꯄꯤꯗꯦ ꯅꯠꯇꯕꯤꯗ ꯀꯩ ꯍꯥꯏꯅꯤ
ꯑꯣꯏꯔꯦ
ꯅꯣꯡ ꯇꯥꯔꯛꯄꯅꯤꯅ ꯃ ꯅꯣꯡꯒꯤ ꯃꯅꯤꯜꯗꯨ ꯅ ꯏꯪ ꯍꯜꯂꯛꯄꯗꯣ ꯅꯨꯠꯇꯒ
ꯑꯁ ꯉꯔꯥꯡ ꯃꯪꯗ ꯃꯪꯗ ꯅꯨꯡꯉꯥꯏꯇꯕꯗꯨꯣ
ꯑꯗꯨꯒ ꯄꯨꯡ ꯀꯌꯥꯗ ꯃꯤꯠ ꯀꯛꯊꯣꯛꯂꯏꯅꯣꯕ
ꯅꯪ ꯀꯩꯅꯣ ꯑꯩꯗꯣ ꯏꯃꯥꯟꯅꯕꯤ ꯍꯦꯛ ꯍꯧꯒꯠꯄ ꯂꯣꯏꯔꯒ ꯁꯚꯦꯟ ꯄꯨꯡ ꯇꯔꯦꯠꯀ
ꯎꯝ
ꯃꯤꯅꯤꯠ ꯍꯥꯏꯔꯦꯀꯣ ꯑꯝꯇ ꯈꯟꯈꯤꯒꯦ ꯇꯔꯥ ꯂ ꯀꯨꯟ ꯑꯣꯏꯕ ꯇꯧꯕꯅꯦ ꯑꯗꯨꯗꯅ ꯀꯥ ꯊꯣꯛꯂꯛꯑꯦ
ꯎꯝ
ꯊꯕꯛ ꯍꯧꯒꯠꯂꯒ ꯑꯩꯁꯦ ꯑꯗꯨ ꯃꯃꯪꯗꯣ ꯍꯦꯛ ꯃꯉꯪ ꯑꯩ ꯑꯩ ꯊꯕꯛ ꯍꯧꯒꯠꯈ꯭ꯔꯕꯅꯦꯕ
ꯎꯝ
ꯈꯪꯕ ꯑꯗꯨꯒ ꯑꯩꯁꯨ ꯀꯞꯄꯦ ꯀꯞꯄꯦ ꯈ ꯀꯞꯄꯦ ꯑꯝꯕ ꯏꯃꯥꯟꯅꯕꯤ ꯑꯃꯅꯁꯨ ꯑꯗꯨꯨꯝ ꯇꯨꯝꯃꯒ ꯂꯩꯔꯤꯕ
ꯑꯥ
ꯀꯞꯇꯦ ꯀꯞꯇ ꯀꯞꯄꯦꯗꯣ ꯑꯩ ꯑꯁ ꯄꯨꯡ ꯇꯥꯔ ꯆꯠꯂꯒꯦ ꯍꯥꯏꯔꯒ ꯑꯩꯁꯦ ꯉꯔꯥꯡꯁꯦ ꯏꯃꯥꯟꯅꯕꯤ ꯀꯥꯗ ꯀꯨꯝꯕꯅꯦꯕ ꯑꯩꯈꯣꯏ ꯀꯥꯗ ꯁꯥꯏ ꯍꯥꯏꯕꯒꯤ
ꯎꯝ
ꯑꯗꯨꯗꯒꯤ ꯉꯔꯥꯡꯁꯨ ꯅꯨꯡꯗꯥꯡꯗ ꯂꯥꯏꯔꯤꯛ ꯄꯥꯃꯤꯟꯅꯕ ꯄꯥꯏꯃꯤꯟꯅꯔꯝꯕꯣ ꯊꯦꯡꯅ ꯇꯨꯝꯃꯦ ꯑꯩꯗꯣ ꯄꯨꯡ ꯄꯨꯡ ꯑꯅꯤ ꯑꯗꯨꯋꯥꯏꯗ ꯊꯦꯡꯅ ꯇꯨꯝꯃꯦ
ꯎꯝ
ꯑꯗꯨꯗꯒꯤ ꯊꯩꯅ ꯇꯨꯝꯃꯦ ꯑꯣ ꯑꯗꯨꯃꯥꯏꯅ ꯃꯪ ꯃꯪꯉꯦ
ꯎꯝ
ꯑꯗꯨꯒ ꯍꯧꯒꯠꯂꯒ ꯀꯞꯄꯦ
ꯎꯝ ꯀꯩꯝ ꯇꯧꯔꯝꯃꯣꯏꯗ ꯈꯟꯖꯤꯟꯒꯅꯨ
ꯐꯪꯗꯦꯗ ꯐꯪꯗꯕꯅꯤꯅ ꯎꯗ꯭ꯔꯕꯅꯤꯅ
ꯍꯣꯏ ꯑꯗꯨꯧꯕꯅꯦ
ꯑꯗꯨꯗꯣ ꯑꯃꯥꯏꯗꯤ ꯑꯩ ꯃꯥꯒꯤ ꯁꯨꯃꯥꯏꯅ ꯍꯥꯏꯕꯗꯤ ꯁꯨꯃꯥꯏꯅ ꯇꯧꯕ ꯁꯨꯝꯃꯃꯪꯗ꯭ꯔꯤꯕ
ꯑ
ꯑꯍꯥꯟꯕꯅꯦꯕ ꯑꯗꯨꯒꯤꯅꯦꯕ
ꯑꯣ
ꯑꯗꯨ ꯌꯦ ꯁꯨꯝ ꯄꯥꯈꯠꯄ
ꯍꯥ ꯈꯪꯗꯦ ꯑꯁ ꯅꯨꯄꯥꯅꯤꯅ ꯀꯌꯥꯝ ꯀꯨꯏ ꯌꯥꯝ ꯀꯨꯏꯅꯕꯨ ꯂꯩꯕ ꯉꯝꯕ꯭ꯔꯥ ꯈꯪꯗꯦ
ꯃꯥ ꯅꯨ ꯄꯥ ꯑꯠꯇ ꯄꯗꯤꯗ
ꯍꯪꯖ ꯊꯪꯗꯦ
ꯑꯩꯅ ꯂꯥꯂꯦꯔꯥ ꯃꯥꯅ ꯂꯥꯜꯂꯦꯔꯥ ꯈꯪꯗ꯭ꯔꯦ
ꯎꯝ ꯑꯁꯤꯗꯤ ꯈꯔ ꯁꯥꯥꯕ ꯐꯕꯒꯤ ꯅꯨꯡꯉꯥꯏꯔ
ꯍꯣꯏ ꯅꯨꯡꯉꯥꯏꯑꯦ ꯅꯨꯡꯁꯤꯠꯂꯛꯑꯦ
ꯎꯝ
ꯑꯝ ꯆꯞ ꯃꯔ ꯉꯍꯥꯟꯗꯣ ꯑꯝ ꯆꯞ ꯃꯔꯒ ꯑ ꯋꯥꯅꯦ
ꯑꯣ ꯇꯨꯝꯅꯤꯡꯗꯦ ꯉꯁꯤꯗꯤ ꯌꯥꯝꯅ
ꯆꯨꯝꯅꯤꯡꯉꯦ ꯀ꯭ꯂꯥꯁꯔꯨꯝꯗ ꯎꯏꯔꯒ ꯑꯣꯖꯥꯅ ꯄꯔꯥ ꯇꯥꯛꯄꯗꯣ ꯎꯔ ꯎꯏꯔꯒ ꯀꯩꯅꯣ ꯇꯧꯋꯤꯅꯦ
ꯑ ꯎꯝꯝꯝ ꯎꯝ ꯆꯁ ꯀꯗꯧꯅꯤꯕꯥꯎꯁꯦ
ꯍꯖꯅ ꯂꯩꯒ ꯇꯁ ꯑꯕꯠꯇꯗꯅꯤ
ꯑꯣ ꯀꯩꯅꯖꯪꯅꯣ
ꯈꯪꯗ꯭ꯔꯤꯌꯦ ꯆꯠꯇ꯭ꯔꯤꯌꯦ
ꯑꯣ
ꯍꯋꯥꯏ ꯑꯣꯏꯔꯕꯝꯅꯤꯅꯀꯣ
ꯍꯣꯏ ꯑꯣꯏꯔꯝꯅꯤ ꯉꯁꯦ ꯑꯣ ꯑꯔꯤꯕꯤꯒ꯭ꯔꯕꯨ
ꯁꯤ ꯀ ꯅꯨꯃꯤꯅꯣ
ꯋꯟꯅꯁ ꯗꯦ
ꯎꯝ ꯍꯪꯗꯦꯅꯦ ꯑꯣꯟꯁ ꯗꯦꯋꯥꯔꯗꯤ ꯈꯣꯏꯔꯣꯝꯒꯤꯗꯤ ꯑꯩꯈꯣꯏꯔꯣꯝꯒꯤꯗꯤ ꯏꯦꯅ ꯁꯨꯝ ꯈꯟꯕꯗ ꯀꯩ ꯃꯥꯟꯒꯦ ꯍꯥꯏꯕ ꯀꯥꯟꯗ ꯀꯟꯖꯗꯦꯁꯦ ꯍꯪꯗ꯭ꯔ
ꯎꯝ
ꯑꯣ ꯆꯅꯥ ꯑꯉꯧꯕ ꯃꯥꯜꯂꯦ
ꯑꯣꯝ
ꯑꯗꯨ ꯈꯪꯗꯦ ꯃꯣꯏ ꯍꯦꯟꯖꯥꯡ ꯍꯥꯎꯕ꯭ꯔꯣ ꯅꯣꯏ ꯃꯦꯁꯇ ꯀꯃꯥꯏꯅ ꯇꯧꯒꯦ
ꯈꯣꯡꯗꯨꯗ ꯍꯥꯎꯕ ꯌꯥꯎꯋꯤ ꯍꯥꯎꯗꯕ ꯌꯥꯎꯋꯤ
ꯎꯝ ꯑꯂꯨ ꯄꯔꯥ ꯊꯥꯒꯨꯝꯕꯗꯤ ꯆꯥꯗꯦ
ꯆꯥꯗꯕ ꯀꯨꯏꯔꯦ ꯍꯧꯒꯠꯇꯕꯒꯤ
ꯎꯝ ꯑꯩꯈꯣꯏꯗꯤ ꯁꯝꯃꯔꯗꯁꯨꯒꯠꯄ ꯇꯂꯦ ꯋꯤꯟꯇꯔꯗꯁꯨꯒꯠꯄ ꯇꯂꯦ ꯀꯃꯥꯏꯅ ꯇꯧꯕꯅꯣ ꯈꯣ ꯁꯝꯃꯔꯗꯅ ꯁꯥꯕꯒꯤꯅꯤ ꯋꯤꯟꯇꯔꯗꯅ ꯏꯪꯕꯒꯤꯗꯤꯅ ꯇꯥꯔꯦ ꯒ꯭ꯟ ꯇꯥꯕ꯭ꯔꯣ ꯑꯩꯅ ꯍꯥꯏꯁꯦ ꯍ
ꯒꯤꯟ ꯇꯥꯗꯦ
ꯍꯒ ꯇꯥ
ꯅꯪꯒꯤ ꯅꯨꯄꯥꯗꯣ ꯅꯨꯡꯁꯤ ꯁꯂꯛꯀꯅꯤ ꯍꯥꯏꯕ꯭ꯔꯣ
ꯉꯁꯤꯁꯦ ꯑꯩ ꯊꯥꯖꯥꯅꯗꯧ ꯃꯥꯜꯂꯦ ꯃꯥꯁꯦ ꯌꯦꯡ ꯉꯟꯇꯥꯔꯥꯛꯇꯧ ꯃꯥꯜꯂꯦ ꯋꯥꯈꯜꯗ ꯈꯪꯗꯦꯀꯣ ꯍꯧꯖꯤꯛꯄꯨꯗꯤ ꯆꯠꯁꯤꯦ ꯃꯥ ꯍꯧꯖꯤꯛ ꯑꯕ ꯗꯟꯗ ꯆꯠꯂꯤꯌꯦ
ꯍꯌꯦꯡ ꯍꯜꯂꯛꯀꯅꯤ ꯍꯥꯏꯕꯕꯥ
ꯈꯪꯗꯤ ꯋꯥꯔꯤꯁꯤ ꯅꯗ꯭ꯔꯤꯔꯤꯕ ꯃꯥꯃꯤꯁꯤꯁꯨ ꯏꯪꯊꯤ ꯅꯨꯡꯉꯥꯏꯅ ꯍꯜꯂꯛꯇ꯭ꯔꯦꯕ ꯑꯗꯨꯒꯤ ꯍꯥꯏꯐꯦꯠ ꯍꯥꯏꯔꯝꯕꯅꯦ ꯑꯗꯨ ꯉꯍꯥꯛꯇꯪ ꯂꯩꯔ ꯍꯣꯔꯦꯟ ꯆꯠꯂꯝꯂꯒ ꯍꯟꯒꯦ ꯍꯥꯏꯔꯛꯀꯦ ꯍꯥꯏꯔꯛꯄꯅꯦꯕ ꯂꯨ ꯀꯥꯟꯗ ꯐꯉꯒ ꯍꯪꯗꯦꯗꯃꯁꯨ ꯀꯃꯥꯏ ꯇꯧꯔꯤꯕꯅꯤ ꯂꯥꯞꯅ ꯂꯩꯔꯕꯅꯤꯅ ꯃꯤ ꯍꯥꯏꯕꯁꯦ
ꯀꯕꯨ
ꯀꯃꯥꯏ ꯀꯃꯥꯏ ꯍꯤꯡꯉꯝꯗꯣꯏꯅꯣ ꯈꯪꯗꯦꯕ
ꯅꯨꯡꯇꯤꯒꯤ ꯋꯥꯏꯐꯅ ꯑꯩꯗꯨꯕꯨ
ꯃꯣꯏꯅ ꯅꯨꯡꯇꯤ ꯑꯣꯏꯁꯤꯟꯅꯗ꯭ꯔꯤꯉ ꯂꯩꯁꯤꯗꯤ
ꯀꯔꯤꯦ
ꯌꯥꯅꯤ ꯑꯣꯞꯁꯟꯟꯅ ꯃꯃꯤꯂꯗꯅ
ꯅꯪꯅꯤꯄꯥꯒ ꯉ ꯉꯧꯁꯤꯟꯅꯕ꯭ꯔꯣ
ꯏꯁ ꯌꯦꯉ ꯉꯥꯎꯁꯤꯟꯅꯗꯅꯅꯦ ꯐꯥꯔꯤꯕꯅꯦ ꯑꯩꯅ
ꯇꯅꯤꯡꯗꯦ ꯇꯥꯅꯤꯡꯗꯦ
ꯍꯥꯥꯔꯕꯅꯤ
ꯎꯝ
ꯍꯥꯗꯅꯦ ꯁꯤꯗ ꯆꯦꯃꯒꯤꯅꯦ
ꯇꯥꯅꯤꯡꯗꯦ
ꯑꯗꯨꯔ ꯃꯆꯤꯟ ꯊꯤꯃꯟꯕꯒꯤ ꯐꯥꯗꯅ ꯑꯩꯅ ꯇꯧꯨꯔꯕꯅꯤ
ꯇꯅꯤꯡꯗꯦ
ꯃꯥ ꯍꯦꯡꯉꯨꯒꯤꯅꯦ ꯍꯥꯗꯅ ꯅꯨꯄꯤꯒ ꯆꯠꯃꯤꯟꯅꯔꯝꯗꯅ ꯐꯥꯟꯗꯅ ꯈꯣꯠꯇꯅ ꯇꯧꯔꯤꯗꯅꯪ
ꯑꯣ ꯅꯪ ꯑꯣ ꯑꯗꯨ ꯁꯣꯝꯗꯤ ꯀꯈꯤꯝ ꯇꯧꯗꯕ꯭ꯔꯥ
ꯍ ꯇꯧꯗꯦ
ꯑꯣ ꯇꯧꯒꯦ
ꯍ
ꯇ
ꯑꯗꯨꯒꯨꯝꯕꯗ ꯑꯩꯅ ꯈꯟꯖꯤꯟꯒꯗꯕ ꯃꯤ ꯃꯥꯟꯕ꯭ꯔꯣ
ꯀꯔꯤꯌꯦ
ꯑꯗꯨꯒꯨꯝꯕ ꯃꯆꯥ ꯃꯨꯗꯣ ꯈꯟꯖꯒꯗꯕ ꯃꯤ ꯃꯥꯟꯕ꯭ꯔꯣ
ꯀꯩꯩꯅꯣ ꯅꯪꯗꯤ ꯇꯧꯗꯕ꯭ꯔꯥ ꯍꯥꯏꯕꯅꯦ
ꯑ ꯑꯩꯗꯤ ꯌꯥꯝ ꯐꯩꯌꯦꯍꯦ
ꯑꯩꯅꯦ ꯑꯩꯗꯤ ꯅꯪ ꯈꯟꯖꯤꯜꯂꯦ ꯍꯥꯏꯕ꯭ꯔꯣꯗꯅ ꯅꯪ ꯇꯧꯗꯕ꯭ꯔꯥ ꯍꯥꯏꯕꯅꯤꯅꯦ
ꯑꯩꯅ ꯈꯜꯂꯤꯁꯤꯅ ꯃꯥꯅ ꯑꯗꯨ ꯇꯣꯞꯄ ꯀꯥꯟꯗ ꯅꯪ ꯀꯩꯝ ꯇꯧꯗꯕ꯭ꯔꯥ ꯁꯤꯦ ꯗꯤꯁꯦꯅꯕꯗꯥ ꯅꯨꯃꯤꯗꯥ ꯑꯩꯅ ꯈꯜꯂꯤꯁꯤꯅ ꯍꯗꯧꯗꯣꯏꯅ ꯍꯧꯖꯤꯦ
ꯈꯔ ꯍꯪꯒꯦꯔꯥ ꯅꯪꯁꯨ
ꯋꯥꯔꯦ ꯑꯩꯁꯨ ꯂꯩꯇꯕꯒꯤ
ꯏꯁꯩ ꯁꯛꯂꯛꯑꯣ ꯑꯗꯨꯗꯤ ꯏꯁꯩꯁꯤꯡ ꯁꯛꯂꯛ ꯑꯣ
ꯌꯥꯗꯦ
ꯌꯥꯏ
ꯁꯁꯤ ꯊꯣꯡ ꯌꯥꯗ ꯔꯦ
ꯀ꯭ꯂꯥꯁꯈꯤꯗꯣꯏꯔꯣ
ꯍꯣꯔꯦꯟꯗ꯭ꯔ ꯃꯤꯗꯤꯌꯦꯜ ꯀ꯭ꯂꯥꯁ ꯂꯩꯕꯒ
ꯃꯥꯂꯦ
ꯈꯔ ꯉꯍꯥꯟ ꯌꯧꯒꯅꯤ ꯑꯗꯨꯒ ꯐꯠ ꯍꯜꯂꯛꯀꯅꯤ
ꯑꯣ ꯐꯩ ꯐꯩ
ꯑ
ꯌꯪꯕꯗꯤ ꯄꯥꯎ ꯐꯥꯎꯅꯕ꯭ꯔꯣ
ꯌꯨꯝꯗ ꯄꯥꯎꯕ ꯈꯥꯏ ꯑꯨ ꯉꯟꯇꯥꯗꯒꯤꯩ ꯏꯃ ꯑꯃꯔꯛ ꯇꯧꯋꯦ ꯑꯗꯨ ꯃꯇꯨꯡꯗ ꯇꯧꯗ꯭ꯔꯦ
ꯎꯝ
ꯑꯇꯣꯞꯄ ꯇꯧꯗ꯭ꯔꯦ ꯃꯥ ꯑꯨꯛꯇ ꯋꯥꯔꯁ ꯅꯔꯃꯦꯂꯤ ꯇꯧꯗ꯭ꯔꯦ ꯃꯥ ꯊꯕꯛ ꯃꯤꯗꯤ ꯆꯨꯔꯥꯀꯣꯔꯣꯟ ꯆꯠꯀꯅꯤ ꯍꯥꯏꯕ꯭ꯔꯥ ꯎꯪ ꯆꯥꯛꯎꯕ ꯆꯥꯛꯎꯝꯕ
ꯆꯥꯛ ꯎꯝꯕ ꯑꯣ ꯑꯍꯥꯟꯕ ꯆꯥꯛ ꯆꯥꯕꯗꯣ ꯑꯉꯥꯡꯈꯣꯏ
ꯑ ꯑꯩꯈꯣꯏꯒꯤ ꯏꯅꯥꯎ ꯏꯌꯥꯝꯕ ꯑꯃ ꯂꯩꯌꯦꯕ ꯈꯨꯃꯨ ꯑ ꯆꯪꯉ ꯑꯃ ꯂꯩꯌꯦꯕ
ꯎꯝ
ꯑꯗꯨꯒꯤ ꯃꯣꯏꯒꯤ ꯃꯅꯦꯨꯔ ꯑ
ꯑꯍꯥꯟꯕ ꯁꯨꯕ ꯉꯝ꯭ꯔꯣ
ꯀꯩꯕ
ꯑꯍꯥꯟꯕ ꯁꯨꯕ ꯑꯉꯥꯡꯔꯣ
ꯃꯥꯥꯟꯂꯦ ꯃꯥꯥꯟꯂꯦ ꯎꯝ ꯎꯝ ꯎꯝ ꯝ ꯎꯝ ꯎ ꯎꯝ ꯎꯝ ꯎ ꯎꯝ
ꯅꯣꯏ ꯀ꯭ꯂꯥꯁ ꯂꯣꯏꯔꯒ ꯍꯜꯂꯛꯏꯔꯣ
ꯍꯜꯂꯛꯏꯅꯦ ꯍꯧꯖꯤꯛ ꯂꯥꯏꯕ꯭ꯔꯦꯔꯤ ꯀ꯭ꯂꯥꯁ ꯂꯩꯕꯅꯦ ꯑꯗꯨꯗꯨꯀꯣ ꯀꯩ ꯍꯥꯏꯅꯤ ꯂꯥꯏꯕ꯭ꯔꯦꯔꯤ ꯀ꯭ꯂꯥꯁ ꯂꯩꯕꯗꯨꯗ ꯌꯥꯎꯅꯤꯡꯗ꯭ꯔꯗꯅ ꯑꯗꯨꯝ ꯍꯜꯂꯛꯑꯕ ꯆꯥꯛꯄ ꯆꯥꯛ ꯃ ꯃꯈꯜꯁꯦ ꯍꯧꯖꯤꯛꯀꯥꯟ ꯂꯥꯏꯔꯤꯛꯁꯨ ꯄꯥꯅꯤꯡꯗꯕꯅ ꯑꯦꯟꯖꯥꯡ ꯅꯛꯂꯛꯄꯒꯤ
ꯋꯥꯠꯂꯤꯗ ꯅꯣꯏꯗꯤ
ꯍꯥꯥ ꯐꯥꯁꯗꯕꯅꯦꯗ
ꯑꯗꯨꯇ ꯑꯣꯏꯔꯁꯨ ꯑꯩꯈꯣꯏꯅ ꯑꯩꯈꯣꯏꯗꯤ ꯅꯨꯃꯤꯠ ꯅꯥꯏꯟ ꯈꯛꯇꯪ ꯋꯥꯠꯈ꯭ꯔꯦ
ꯎꯝ ꯀꯟꯅ ꯄꯥꯔꯣ ꯅꯪꯁꯨ
ꯅꯪ ꯁꯨꯀꯥꯟꯗꯄꯥ
ꯎꯝ ꯐꯒꯗꯕꯅꯦ
ꯅꯪꯒꯤ ꯅꯨꯄꯥꯒ ꯋꯥꯔꯤ ꯁꯥꯟꯅꯔꯒ ꯑꯗꯨꯝ ꯂꯩꯒꯅꯨꯕ
ꯑꯁ ꯅꯠꯇꯦ ꯁꯥꯟꯅꯕꯤꯗꯕꯩ ꯁꯥꯎꯔꯕꯅꯦ
ꯑꯦꯁ ꯜꯂ
ꯃꯥꯅꯅꯦ ꯃꯥꯅ ꯁꯕꯤꯔꯅꯤꯕ ꯃꯅ ꯊ ꯑꯣꯏ ꯃꯗꯧꯕ
ꯍꯧꯖꯤ ꯍꯧꯖꯤ ꯅ ꯊꯧꯑꯣꯏꯗ꯭ꯔꯤꯕꯅꯤ ꯊꯑꯣꯏꯕꯤꯗꯕꯅꯤꯅꯦ
ꯎꯝ ꯑꯩ ꯍꯧꯖꯤꯛꯀꯥꯟ ꯊꯕꯛ ꯆꯤꯜꯂꯦꯕ ꯑꯗꯨꯗꯨꯒꯤ
ꯀꯩꯊꯕ
ꯑꯝ ꯂꯩꯥꯏꯌꯦ
ꯅꯩꯅꯅꯦ
ꯍꯥꯏꯁꯤꯅꯦ ꯃꯥꯅ ꯁꯥꯟꯅꯒꯗꯕ ꯃꯇꯝꯗꯣ ꯑꯩ ꯊꯕꯛ ꯌꯥꯝ ꯇꯧꯗꯧꯕ ꯃꯇꯝ ꯑꯣꯏꯕꯗꯣ